ꯍꯜꯂꯣ ꯍꯜꯂꯣ ꯀꯔꯤ ꯇꯧꯔꯤꯒꯦ ꯇꯥꯏꯌꯦ
ꯁꯤꯁꯨ ꯇꯧꯗꯦꯗ ꯑꯗꯨꯝ ꯒꯦꯝꯁꯤꯡ ꯁꯥꯟꯅꯔꯒ ꯂꯩꯗ ꯈꯣꯏ ꯚꯥꯔꯁꯤꯡꯒ
ꯑꯝ ꯅꯪ ꯅꯟꯗꯤ ꯅꯪꯒꯤ ꯅꯪ ꯒꯦꯝꯒꯨꯝꯕ
ꯒꯦꯝꯒꯨꯝꯕ ꯁꯥꯟꯅꯕ꯭ꯔꯣ ꯍꯥꯏꯔꯣ ꯑꯃꯨꯛꯀ ꯍꯥꯏꯔꯥꯛꯑꯣꯅꯦ
ꯅꯪ ꯒꯦꯝ ꯁꯅꯥꯕ꯭ꯔꯥ
ꯁꯅꯩꯑ
ꯑꯣ ꯀꯔꯤ ꯀꯔꯤꯒꯤ
ꯒꯦꯝ ꯍꯥꯏꯕꯗꯤ ꯏꯁꯄꯣꯔꯠ ꯃꯣꯕꯥꯏꯜ ꯐꯣꯟꯒꯤꯔꯣꯝꯕ꯭ꯔꯥ ꯅꯠꯇ꯭ꯔꯒꯅ ꯏꯁꯄꯣꯔꯠꯀꯤꯔꯣꯝꯕ꯭ꯔꯥ
ꯐꯣꯟꯗ
ꯄꯣ ꯁꯄꯣꯇꯥ
ꯅꯠꯇꯦ ꯐꯣꯟ ꯃꯣꯕꯥꯏꯜ ꯐꯣꯟꯗ
ꯄꯞꯖꯤꯁꯤꯅꯥꯌꯦ
ꯑꯦꯝ ꯑꯦꯜ ꯗꯤ
ꯑꯃꯦꯁꯨ ꯁꯅꯥꯏꯗ ꯑꯅꯤꯃꯛ ꯅꯪꯗꯦ
ꯍꯥꯏꯗꯤ ꯍꯥꯏꯗꯤ ꯗꯦ
ꯗꯦ ꯑꯣ ꯍꯣꯏ ꯅꯨꯄꯤꯗꯤ ꯁꯥꯟꯅꯗꯕꯅ ꯐꯩꯌꯦꯗ
ꯎꯝ
ꯁꯔꯒ ꯊꯕꯛ ꯑ ꯃꯇꯝ ꯃꯥꯡꯍꯟꯅꯕꯅꯦꯕꯀꯣ
ꯆꯩꯝꯃꯦ ꯐꯩꯗꯤ ꯀꯦꯟꯗꯤ ꯀ꯭ꯔꯁ ꯁꯅꯩ
ꯑ ꯍꯣꯏ ꯑꯗꯨꯒꯃꯥꯏꯅ ꯐꯥꯏꯟ
ꯑꯗꯨ ꯅꯪꯒꯤ ꯁꯤꯟꯐꯝ ꯀꯔꯤꯅꯣ
ꯀꯦꯕ
ꯅꯪꯒꯤ ꯁꯤꯟꯐꯝꯥ ꯀꯔꯤꯅꯣ
ꯑꯃꯨꯛ ꯑꯃꯨꯛꯀꯥꯏ ꯍꯔꯥꯛꯑꯣꯅꯦ
ꯅꯪ ꯊꯕꯛ ꯇꯧꯔꯕꯣ
ꯑꯩ ꯇꯧꯗ꯭ꯔꯤ ꯅꯪꯗꯤ
ꯐꯩꯁꯨ ꯇꯧꯗ꯭ꯔꯤ
ꯑꯣ ꯌꯨꯝ ꯄꯥꯂꯔꯕ꯭ꯔꯥ ꯅꯠꯇ꯭ꯔꯒꯅ ꯄꯥꯟꯗ꯭ꯔꯤꯕꯣ
ꯄꯥꯟꯗ꯭ꯔꯤꯌꯦ ꯏꯊ ꯏꯊꯟ ꯇꯅꯤ
ꯁꯥꯕꯤꯔꯥ ꯅꯠꯇ꯭ꯔꯒꯅ
ꯍꯣꯏ ꯁꯤꯃꯦ ꯎꯝ
ꯑꯥ ꯅꯪ ꯅꯪ ꯏꯁꯇꯣꯔꯤ ꯈꯪꯕ ꯂꯩꯇ꯭ꯔꯣ
ꯏꯁꯇꯣꯔꯣꯔ ꯨꯨꯝꯕꯥ ꯈꯥꯟꯗꯦ
ꯈꯔ ꯅꯣꯛꯅꯤꯡꯕꯒꯨꯝꯕ ꯑꯗꯨꯒꯨꯝꯕ ꯈꯪꯅꯗꯤ ꯂꯤꯕꯤꯌꯣ ꯍꯥꯏꯕ
ꯑꯗꯨꯗꯤ ꯑꯩ ꯈꯟꯗꯦ ꯅꯪ ꯈꯕ꯭ꯔꯣ
ꯑꯩꯁꯨ ꯈꯪꯗꯦꯗ ꯈꯪꯗꯕꯒꯤ ꯅꯪꯉꯣꯟꯗ ꯍꯪꯕꯅꯦ
ꯑꯥ ꯑꯩ ꯏꯁꯇꯣꯔꯤꯗꯤ ꯄꯥꯝꯗꯦ
ꯑꯥ
ꯏꯁꯇꯣꯔꯤꯒꯨꯝꯕ ꯇꯥꯜꯂꯦ ꯑꯩꯗꯤ
ꯨꯀꯤꯦ ꯑꯝꯕꯗꯤ
ꯑꯗꯨꯒ ꯑꯝ ꯈꯟꯗꯦ
ꯑꯥ
ꯑꯗꯨ ꯅꯪ ꯅꯪꯒꯤ ꯄꯥꯝꯖꯕ ꯏꯟꯁꯥꯡꯒꯤ ꯀꯩꯅꯣ
ꯌꯦꯟꯁꯥꯡꯗ ꯀꯩ ꯄꯥꯝꯕ꯭ꯔꯥ ꯍꯥꯏꯕ꯭ꯔꯣ
ꯍꯣꯏ
ꯑꯩꯅ ꯍꯤꯡꯁꯥꯡꯗꯄꯥꯃꯤꯁꯦ ꯉꯥꯅꯨ ꯈꯪꯕ꯭ꯔꯣ
ꯅꯝꯅꯨꯗꯤ
ꯉꯥꯅꯨ
ꯈꯥꯟ ꯃꯅꯨꯗꯤ ꯈꯥꯟꯗꯦ
ꯗꯥꯛ ꯗꯥꯛ
ꯑꯣ ꯑꯣ
ꯑꯗꯨꯅ ꯍꯥꯎꯋꯤꯗ ꯍꯣꯏ ꯉꯥꯅꯨ
ꯎ
ꯅꯪꯗꯦ
ꯑꯩꯗꯤ ꯑꯣꯛꯁꯥ
ꯑꯥ ꯑꯣ ꯄꯝꯕ꯭ꯔꯣꯅꯦ
ꯍꯣꯏ
ꯑꯣꯛꯇꯤ ꯈꯤꯇꯪ ꯆꯥꯔꯒ ꯑꯗꯨꯝ ꯀꯣꯛ ꯌꯥꯗꯦꯕ ꯆꯥꯕ
ꯑꯣ ꯑꯩꯗꯤ ꯐꯦꯠꯁ ꯄꯥꯝꯃꯦ
ꯑꯣ ꯑꯩꯗꯤ ꯑꯩꯈꯣꯏꯅ ꯑꯩꯅꯗꯤ ꯈꯔ ꯀꯟꯕꯀꯣ ꯁꯥ
ꯑꯝ
ꯑꯗꯣ ꯀꯛ ꯀꯛ ꯂꯧꯕꯒꯨꯝꯕ ꯑꯗꯨꯕꯅ ꯍꯧꯥꯎꯋꯦ
ꯑꯗꯨ ꯅꯪ ꯗꯥꯛꯀꯤ ꯄꯥꯔꯠꯁ ꯀꯌꯥ ꯄꯥꯔꯠꯁ ꯄꯥꯝꯃꯦ
ꯄꯥꯁꯥꯏꯕꯕꯨꯨ ꯂꯦꯛꯒ ꯄꯤꯁ ꯀꯨꯝꯕ ꯐꯥꯏꯒꯟꯒꯨꯝꯕꯀꯣ ꯑꯗꯨꯒ ꯀꯥꯂꯖꯥꯠꯁꯨ ꯍꯧꯥꯎꯋꯤꯗ
ꯍꯣꯏ ꯍꯣꯏ
ꯅꯗꯤ ꯑ ꯑꯣꯣꯛꯇꯥ ꯃꯥꯒꯤ ꯐꯦꯠꯇꯣ ꯄꯥꯝꯕ꯭ꯔꯥ ꯅꯠꯇ꯭ꯔꯒꯅ ꯃꯥꯒꯤ ꯑꯦꯍꯦꯁ ꯌꯦꯦ ꯑꯃꯥꯡ ꯑꯥ ꯃꯩꯇꯩꯂꯣꯟꯣꯝꯗ ꯈꯪꯗ꯭ꯔꯦꯗ
ꯍꯥꯏꯗꯤ ꯄꯣꯔꯠꯁꯀꯤ ꯐꯦꯠꯁ ꯄꯥꯝꯃꯦ ꯑꯗ ꯃꯥꯒꯤ ꯄꯥꯔꯠꯁꯇꯤ
ꯑꯥ ꯑꯣꯛ ꯑꯣꯛꯇꯗꯤ ꯃꯈꯣꯡꯒꯨꯝꯕꯀꯣ
ꯅꯅꯥ ꯀꯣꯟꯣꯟꯁꯨ ꯄꯥꯟꯃꯦ
ꯅꯥꯀꯣꯡ ꯍꯧꯕ꯭ꯔꯅꯦ
ꯍꯣꯏ ꯍꯣꯏ
ꯑꯩꯗꯤ ꯄꯥꯝꯗꯔꯥ ꯑꯗꯨꯗꯤ ꯃꯥꯒꯤ ꯆꯥꯡꯗꯣ
ꯎꯝ
ꯃꯥꯒꯤ ꯇꯥꯡꯗꯣ ꯍꯥꯎꯋꯦ
ꯑꯣ ꯇꯥꯡꯗꯤ ꯄꯥꯝꯗꯦ ꯑꯗꯨ ꯑꯗꯨꯗꯤ ꯅꯀ ꯐꯦꯠ ꯆꯄꯝꯃꯦ
ꯑꯥ ꯃꯥꯒꯤ ꯕ꯭ꯔꯦꯟꯗꯤꯦꯁ
ꯕ꯭ꯔꯦꯟꯗꯤ ꯑꯩ ꯆꯗ ꯑꯗꯨ ꯇꯦꯁ ꯈꯝꯗꯦ ꯍꯣꯏ ꯈꯟꯗꯦ ꯑꯗꯣ ꯕ꯭ꯔꯦꯟꯗꯤ ꯑꯃꯨ ꯆꯗꯦ
ꯑꯥ
ꯑꯥ ꯅꯣꯏ ꯅꯣꯏ ꯌꯨꯝ ꯐꯦꯃꯤꯂꯤ ꯃꯤ ꯆꯔꯥ
ꯃꯤ ꯇꯔꯨꯛ ꯂꯩꯌꯦ
ꯑꯥ
ꯌꯨꯝ ꯌꯨꯝ ꯔꯥ ꯌꯨꯝ꯭ꯔꯥ
ꯌꯨꯝ ꯌꯨꯝ ꯍꯥꯏꯕ
ꯌꯨꯝꯗ ꯑꯣ ꯌꯨꯝꯗ ꯃꯤ ꯃꯤ ꯁꯚꯦꯟꯗꯌꯦ
ꯑꯣ ꯅꯪꯅ ꯑꯍꯜꯂꯅ ꯇꯥꯒꯅ
ꯑꯩꯗꯤ ꯊꯥꯔꯠ ꯊꯥꯔꯠ
ꯑꯣ ꯍꯥꯏꯅꯦ ꯑꯗꯨꯗꯤ
ꯑꯩꯒꯤ ꯃꯆꯥ ꯑꯅꯤ ꯂꯥꯛꯑꯦ
ꯑꯥ
ꯆ꯭ꯔꯗꯔ ꯑꯃ ꯑꯗꯨ ꯆꯤꯆꯦ ꯑꯃ ꯂꯩ
ꯑꯥ
ꯅꯟꯗꯤ
ꯑꯩ ꯃꯔꯤ ꯂꯩ
ꯏꯅꯎꯄꯥꯅꯤ ꯏꯆꯦ ꯑꯃ ꯏꯆꯦꯅꯤ ꯏꯅꯎꯄꯥ ꯑꯃ
ꯑꯣ
ꯑꯩꯁꯨ ꯊꯥꯔꯠ ꯁꯨꯕꯀꯣ
ꯑ
ꯅꯣꯏꯗꯤꯨ ꯍꯣꯡꯉꯣꯏ ꯆꯥꯕ꯭ꯔꯥ
ꯍꯥ
ꯅꯣꯏꯗꯤ ꯍꯣꯡꯉꯣꯏ ꯆꯥꯕ꯭ꯔꯥ
ꯍꯣꯏ ꯃꯣꯏꯗꯤ ꯀꯩꯅꯣ
ꯄꯨ ꯑꯣ ꯑꯩꯗꯤ ꯑꯩꯗꯤ ꯆꯥꯗꯦ ꯑꯗꯨꯗꯤ ꯑꯩꯒꯤ ꯃꯃꯥꯗꯤ ꯆꯥꯏꯌꯦ
ꯑꯥ
ꯄꯅꯦ
ꯕꯤꯇꯃꯤꯟꯅꯦ ꯑꯗꯨꯗꯣ ꯌꯥꯝ ꯆꯥꯟꯅꯗꯦ ꯑꯗꯨ ꯑꯣꯏꯔꯁꯨ ꯑꯣꯄꯔꯦꯁꯟꯗꯣ ꯑꯃ ꯇꯧꯕꯗꯀꯣ ꯏ ꯑꯃ ꯂꯥꯛꯄꯅꯤꯅ ꯆꯥꯅꯥꯏꯕ
ꯑꯣ ꯅꯪ ꯑꯣꯄꯔꯦꯁꯟ ꯇꯧꯕ꯭ꯔꯣ
ꯅꯠꯇꯦ ꯑꯩꯗꯤ ꯆꯥꯗꯔꯦ
ꯑꯣ ꯑꯗꯨ ꯅꯪꯒꯤ ꯌꯨꯝꯗ ꯎ ꯃꯤꯅꯥꯕ꯭ꯔꯥꯥ ꯂꯌꯦ
ꯍꯣꯏ ꯂꯥꯛꯄ ꯃꯆꯥ ꯄꯣꯛꯄꯀꯣ ꯑꯣꯄꯔꯦꯁꯟ ꯇꯧꯕ ꯃꯆꯥꯗꯣ ꯌꯥꯔꯣꯏ ꯍꯥꯏꯕꯒꯤ ꯑꯣꯄꯔꯦꯁꯟ ꯇꯧꯔꯨꯔꯕꯗ ꯂꯣꯏꯔꯀꯥꯟꯗ ꯑꯃꯨꯛꯀ ꯃꯥꯒꯤ ꯁꯣꯞ ꯂꯧꯔꯒꯀꯣ ꯃꯍꯤꯗꯣ ꯄꯤꯊꯥꯏꯑꯕꯗꯨꯗ
ꯑꯗꯨꯗꯤ ꯐꯔꯦ
ꯆꯪꯍꯜꯂꯦꯕ
ꯑꯗꯨ ꯅꯈꯣꯏꯒꯤ ꯌꯨꯝꯗ ꯃꯤ ꯀꯩꯌꯦꯜꯂꯑꯦ
ꯣꯏ ꯌꯨꯝ ꯍꯥꯏꯁꯦ ꯑꯩꯈꯣꯏꯗꯤ ꯐꯦꯃꯤꯂꯤ ꯆꯥꯎꯋꯦ ꯑꯩꯈꯣꯏ ꯔꯤꯂꯦꯁꯟꯁꯤꯞꯁꯤ ꯌꯥꯝꯅ ꯄꯨꯂꯞ ꯂꯩꯕ ꯀꯣꯂꯦꯖ ꯆꯠꯄꯒꯨꯝꯕꯀꯣ ꯃꯤ ꯐꯣꯔꯇꯤꯟ ꯐꯤꯐꯇꯤꯟꯦ ꯑꯩꯈꯣꯏ ꯂꯩꯗꯦ ꯌꯨꯝꯗ
ꯑꯣ ꯅꯪꯒꯤ ꯌꯨꯝꯗꯤ ꯖꯣꯏꯟ ꯐꯦꯃꯤꯂꯤꯔꯥ
ꯍꯥꯏꯕꯗꯤ ꯄꯨꯂꯞ ꯄꯨꯜꯂꯞꯀꯤ ꯍꯥꯏꯔꯥ ꯅꯠꯇ꯭ꯔꯒꯅ ꯑꯂꯥꯛꯀꯤ ꯍꯥꯏꯕ꯭ꯔꯅ
ꯄꯨꯂꯞ
ꯂꯥꯞꯇ ꯑꯩꯈꯣꯏ ꯁꯤꯛꯁꯇꯤꯟ ꯁꯚꯦꯟꯇꯤꯟꯅꯤꯗ ꯑꯩꯈꯣꯏ ꯑꯩꯈꯣꯏꯒꯤ ꯔꯤꯂꯦꯁꯟꯁꯤꯞꯁꯤꯡꯁꯤꯕꯣ ꯈꯨꯟ ꯑꯩꯈꯣꯏ ꯔꯤꯂꯦꯁꯟꯁꯤꯞ ꯇꯧꯕꯁꯤꯡꯗ ꯈꯨꯟꯗꯩꯁꯨ ꯀꯣꯂꯦꯖ ꯀꯥꯕ ꯂꯥꯛꯄ ꯀꯣ ꯑꯗꯨꯁꯤꯡ ꯂꯥꯛꯑꯕ
ꯑꯣ ꯐꯔꯦ ꯐꯔꯦ ꯆꯥꯎꯋꯦꯀꯣ ꯅꯪꯒꯤꯁꯤ
ꯎꯝ ꯈꯣꯏ ꯐꯦꯃꯥꯂꯤ ꯆꯥꯎꯋꯦ ꯃꯤꯁꯨ ꯌꯥꯝꯃꯦ ꯆꯥꯛꯁꯨ ꯌꯥꯝ ꯊꯨꯅ ꯂꯣꯏꯑꯦꯗ ꯕꯣꯔꯥ ꯑꯃꯥ
ꯍꯥ
ꯆꯥꯛꯁꯨ ꯌꯥꯝ ꯊꯨꯌ‌ꯦꯕ ꯑꯩꯈꯣꯏꯗꯤ ꯃꯤ ꯌꯥꯝ ꯑꯃꯅꯦꯀꯣ ꯋꯥꯟ ꯋꯤꯛꯇ ꯕꯣꯔꯥ ꯑꯃ ꯍꯦꯜꯂꯦ
ꯑꯣ ꯍꯣꯏ ꯑꯗꯨ ꯑꯥ ꯅꯪ ꯒꯦꯝꯒꯨꯝꯕ ꯄ꯭ꯂꯦ ꯇꯧꯕ꯭ꯔꯣ ꯎꯝ
ꯍꯣꯏ
ꯏꯁꯄꯣꯔꯠꯁꯒꯨꯝꯕ ꯑꯍꯣꯏ
ꯏꯁ꯭ꯄꯣꯠꯒ ꯃꯁꯦꯁ
ꯑꯩꯗꯤ ꯃꯍꯗꯤ ꯣꯅ ꯁꯅꯥꯏꯗ
ꯑꯣ ꯐꯨꯠꯕꯜ ꯔ
ꯎꯝ ꯐꯨꯠꯕꯣꯜ ꯑꯣꯏꯅ ꯁꯅꯏꯝ ꯑꯗꯨ ꯅꯪꯗꯤ ꯑꯩ ꯀꯔꯤ ꯊꯕꯛ ꯇꯧꯅꯤꯡꯉꯥꯏ ꯍꯣꯠꯅꯒꯦ
ꯑꯩꯗꯤ ꯈꯪꯗꯦꯗꯥ
ꯑꯥ
ꯊꯕꯛ ꯇꯧꯔꯗꯤ ꯋꯥꯔꯦ ꯑꯗꯨꯗꯤ ꯇꯨꯅꯤꯡꯗꯦ
ꯅꯨꯄꯥꯗꯤ ꯀꯣꯏꯔꯥꯕꯣ
ꯑꯝ
ꯅꯨꯄꯥꯗꯤ ꯀꯣꯏꯔꯕꯣꯕꯥ
ꯅꯨꯄꯥꯗꯤ ꯅꯨꯄꯥ ꯀꯔꯤꯅꯣ
ꯅꯪꯒꯤ ꯕꯣꯏꯐ꯭ꯔꯦꯟ ꯂꯩꯔꯕꯣ ꯍꯥꯏꯕꯥ
ꯑꯣ ꯍꯣꯏ ꯂꯑꯌꯦ
ꯎꯝ ꯂꯩꯔꯗꯤ ꯂꯨꯍꯣꯡꯒꯗꯕ ꯃꯥꯜꯂꯦ ꯊꯨꯅꯥ
ꯅꯠꯇꯦ ꯊꯨꯅ ꯅꯠꯇꯦ ꯍꯧꯖꯤꯛ ꯌꯥꯔꯣꯏ
ꯌꯥꯔꯣꯏ
ꯍꯣꯏ
ꯂꯨꯍꯣꯡꯈꯤꯔꯣꯏ ꯍꯥꯏꯔꯣ
ꯅꯇꯦ ꯍꯨ ꯃꯥ ꯍꯨꯜ ꯍꯨꯖꯤꯛ ꯌꯔꯣꯏ
ꯅꯥ ꯍꯥꯏꯕꯥ ꯒꯌꯥꯟ ꯇꯗ꯭ꯔꯦꯗꯥ
ꯅꯟꯗꯤ ꯅꯟꯗꯤ ꯅꯨꯄꯤ ꯂꯥꯏꯕ꯭ꯔꯣ
ꯑꯦꯗꯤ ꯂꯩꯗꯦꯗ
ꯂꯥꯏꯇꯦ
ꯍꯣꯏ
ꯑꯣ ꯅꯟ ꯆꯤꯟ ꯊꯤ ꯊꯤꯗꯦꯀꯣ
ꯆꯤꯗꯦꯗꯥ ꯀꯗꯥꯏꯗꯒꯤ ꯅꯨꯄꯤ ꯀꯣꯏꯗꯣꯅꯣ ꯕꯥꯄꯦ ꯕꯥꯄꯦ ꯈꯪꯕ꯭ꯔꯣ
ꯚꯄꯦ ꯐꯨꯠꯕꯣ ꯔꯥ
ꯍꯣꯏ
ꯍꯣꯏ
ꯃꯥꯁꯨ ꯍꯣꯖꯤꯛ ꯐꯥꯎ ꯅꯨꯄꯤ ꯂꯩꯇ꯭ꯔꯤꯕꯅꯤꯅꯦ
ꯂꯩꯌꯦ ꯑ ꯐꯔꯦ ꯐꯔꯦ ꯂꯥꯏ ꯂꯥꯏꯇꯦꯗꯤ ꯐꯥꯔꯦ
ꯍꯣꯏ ꯄꯩꯁꯥ ꯃꯥꯡꯅꯕꯅꯦꯕ ꯍꯤꯍꯤ
ꯇꯨ ꯀꯩ ꯎꯝ ꯎꯝ‌ꯝ ꯎꯝ ꯑꯗꯨ ꯑ ꯅꯨꯞ ꯅꯨꯄꯥ ꯅꯨꯄꯥꯅꯕꯨ ꯀꯞꯄ꯭ꯔꯣ
ꯀꯦꯋꯥ
ꯅꯨꯄꯥꯟ ꯎꯝ ꯅꯨꯄꯥꯅꯕꯨ ꯀꯞꯄ꯭ꯔꯣ
ꯅꯕꯥ ꯒꯌꯥꯟꯇꯥꯥꯗꯦꯗ ꯑꯃꯨꯛꯀ ꯍꯥꯏꯔꯣꯅꯦ ꯁꯦꯡꯅ
ꯅꯨꯄꯥꯗꯤ ꯀꯞꯄꯔꯣ
ꯅꯨꯄꯥꯗꯤ ꯀꯥꯞꯄꯔꯣ ꯀꯩꯒꯤ ꯀꯞꯇꯣꯏꯕ
ꯑꯣ ꯑꯗꯨꯗꯤ ꯅꯨꯄꯥꯗꯤ ꯊꯝꯃꯣꯏ